ꯍꯥꯎ ꯅꯨꯡꯉꯥꯏꯔꯤꯕꯣ
ꯅꯨꯡꯉꯥꯏꯔꯤꯌꯦ ꯅꯪꯗꯤ ꯅꯨꯡꯉꯥꯏꯔꯤꯕ꯭ꯔꯣ
ꯑꯁ ꯍꯧꯖꯤꯛꯀꯥꯟꯁꯦ ꯅꯨꯡꯉꯥꯏꯐꯝꯒ ꯈꯪꯗꯦꯔ
ꯍꯧꯖꯤꯛꯁꯤꯕꯨ ꯀꯔꯤ ꯀꯔꯤ ꯇꯧꯔꯒꯅꯤ ꯇꯦꯜꯜꯂꯤꯒꯤ ꯃꯇꯝꯁꯤꯕꯣ
ꯍꯧꯖꯤꯛꯀꯥꯟꯁꯦ ꯅꯨꯡꯁꯥꯅꯒ ꯁꯥꯕꯅꯦ ꯍꯥꯟꯅ ꯈꯔ ꯋꯦꯗꯔ ꯏꯪꯕꯗꯣ ꯃꯇꯝꯗꯣ ꯑꯣꯏꯔꯗꯤ ꯐꯕ ꯅꯨꯡꯁꯥꯅꯒ ꯁꯥꯕꯅꯦ ꯁꯨꯝ ꯀꯩ ꯍꯥꯏꯗꯣꯏꯅꯣ ꯈꯪꯗꯦ ꯑꯗꯣ ꯃꯇꯝꯁꯦ ꯌꯨꯝꯒꯤ ꯊꯕꯛ ꯈꯔ ꯇꯧ ꯑꯗꯒꯤ ꯑꯉꯥꯡ ꯇꯨꯏꯁꯟ ꯈꯔ ꯂꯧ ꯈꯔ ꯆꯠ ꯈꯔ ꯀꯣꯏ ꯈꯔ ꯆꯥ ꯑꯁ ꯑꯗꯨꯝ ꯄꯥꯡꯂꯩ ꯂꯩꯔꯤ ꯅꯪꯗꯤ ꯀꯃꯥꯏ ꯀꯃꯥꯏꯅ ꯇꯧꯔꯤꯒꯦ
ꯑꯩꯈꯣꯏꯁꯨ ꯑꯗꯨ ꯃꯉꯥꯏꯗ ꯍꯧꯖꯤꯛꯀꯥꯟꯗꯤ ꯅꯣꯡ ꯈꯔ ꯈꯔ ꯇꯥꯏꯌꯦ ꯅꯣꯡꯁꯦ ꯈꯪꯍꯧꯗꯅ ꯍꯦꯛ ꯍꯦꯛꯇ ꯂꯥꯛꯑꯒ ꯃꯊꯣꯡ ꯃꯔꯥꯡ ꯈꯪꯗꯒꯩ ꯍꯦꯛꯇ ꯇꯥꯔꯛꯑꯦ ꯑꯗꯨꯒ ꯑꯃꯨꯛ ꯍꯦꯛꯇ ꯍꯥꯡꯕ ꯑꯗꯨꯒ ꯅꯨꯡꯁꯥꯁꯤꯁꯨ ꯑꯃꯨꯛꯀ ꯌꯥꯝ ꯌꯥꯡꯅ ꯁꯥꯕ ꯑꯗꯨꯒ ꯑꯩ ꯌꯨꯛꯁꯤꯅ ꯂꯩꯆꯤꯟ ꯊꯥꯏꯑ ꯅꯤꯡꯊꯝꯊꯥꯒꯤ ꯇꯥꯏꯞꯇ ꯑꯗꯣ ꯑꯩꯈꯣꯏꯁꯦ ꯀꯀꯤꯡ ꯆꯠꯂꯦꯕ ꯑꯌꯨꯛꯁꯤꯗ ꯑꯗ ꯀꯀꯤꯡ ꯆꯠꯄꯁꯤꯗ ꯑꯩꯈꯣꯏꯁꯦ ꯆꯦꯜꯂꯒ ꯑꯣꯏꯅ ꯆꯠꯄ ꯍꯥꯏꯇꯥꯔꯦ ꯆꯦꯜꯂꯒ ꯆꯠꯄꯁꯤꯗꯅꯦ ꯁꯝꯗꯒ ꯑꯗꯒꯤ ꯒꯤ ꯄꯥꯔꯒꯁꯦ ꯂꯤꯛ ꯂꯥꯛꯑꯒꯅ ꯄꯦꯛꯑꯦ ꯍꯧꯖꯤꯛ ꯀꯥꯂꯦꯟ ꯃꯇꯝꯁꯤꯗ ꯋꯦꯗꯔꯁꯦ ꯄꯨꯔꯥ ꯃꯑꯣꯡ ꯑꯃ ꯑꯃ ꯑꯣꯏꯅ ꯇꯧꯔꯦꯕ
ꯄꯨꯔꯥ ꯃꯅꯥꯁꯤꯗꯒꯤ ꯁꯨꯃꯥꯏꯅ ꯇꯧꯔꯛꯀꯦ ꯇꯧꯔꯤꯔꯣ
ꯑꯗꯨꯃꯥꯏꯅ ꯑꯣꯏ ꯀꯩꯗꯧꯔꯕ꯭ꯔꯥ ꯀꯩꯅꯣꯝ ꯇꯧꯔꯦ ꯃꯅꯤꯄꯨꯔꯁꯦ
ꯑꯣ ꯃꯅꯤꯄꯨꯔꯁꯦ ꯑꯃꯔꯣꯝꯗꯗꯤ ꯌꯥꯝꯅ ꯅꯨꯡꯉꯥꯏꯕꯗꯤ ꯋꯦꯗꯔꯅꯤ ꯑꯩꯈꯣꯏꯅ ꯃꯤꯁꯤꯡꯁꯤꯅ ꯁꯨꯝ ꯐꯖꯅ ꯀꯩꯅꯣ ꯇꯧꯕꯤꯗꯕꯒꯤ ꯀꯦꯌꯔ ꯂꯧꯕꯤꯗꯕꯒꯤ ꯍꯥꯏꯇꯥꯔꯦ ꯁꯨꯝ ꯇꯞ ꯇꯞꯅ ꯈꯔ ꯃꯥꯡꯍꯟ ꯈꯔ ꯇꯥꯛꯍꯟ ꯁꯨꯃꯥꯏꯅ ꯁꯨꯝ ꯇꯧꯕꯩꯅꯤꯗ ꯂꯥꯏꯔꯤꯛ ꯍꯩꯔ ꯍꯩꯔꯕ ꯃꯤꯒꯤꯁꯨ ꯑꯗꯨꯝ ꯍꯥꯏꯗꯤ ꯃꯅꯤꯄꯨꯔꯁꯦ ꯑ ꯍꯦꯕꯅꯤꯒ ꯁꯨꯝꯃ ꯍꯥꯏꯅꯩꯗꯅꯀꯣ
ꯑꯣꯏꯕꯕꯨꯗꯤ ꯑꯣꯏꯔꯤꯕꯅꯤꯗ ꯑꯩꯈꯣꯏꯅ ꯐꯖꯅ ꯎ ꯋꯥꯁꯤꯡꯁꯦ ꯀꯛꯊꯠꯇꯕ ꯐꯖꯅ ꯇꯦꯛ ꯀꯦꯌꯔ ꯇꯧꯕꯤꯔꯗꯤ ꯌꯥꯝ ꯅꯨꯡꯉꯥꯏꯒꯗꯕ ꯂꯝꯗꯤ ꯂꯝꯅꯤ
ꯑꯣ ꯑꯗꯣ ꯅꯪꯗꯤ ꯍꯧꯖꯤꯛ ꯀꯔꯤ ꯀꯔꯤ ꯊꯕꯛ ꯑꯇꯩ ꯑꯇꯩ ꯄꯥꯏꯈꯠꯄ ꯂꯧꯈꯠꯄ ꯀꯃꯥꯏ ꯀꯃꯥꯏ ꯇꯧꯔꯤꯒꯦ
ꯑꯩꯁꯦ ꯊꯣꯏꯗꯣꯛꯄ ꯀꯔꯤꯁꯨꯗꯤ ꯇꯧꯗꯦ ꯁꯥꯒ ꯁꯥꯕꯒ
ꯑꯣ
ꯈꯔ ꯆꯥꯒꯅꯤ ꯈꯔ ꯆꯠꯀꯅꯤ ꯑꯗꯨꯃꯥꯏꯅ ꯑꯗꯨꯝ ꯂꯦꯜꯂꯤ ꯍꯥꯏꯇꯥꯔꯦꯁꯦ
ꯑꯣ ꯑꯗꯨꯗꯤ ꯑꯗꯨꯝ ꯏꯃꯥꯟꯇ ꯃꯥꯟꯅꯔꯦꯔꯀꯣ ꯍꯥꯏꯗꯤ ꯍꯧꯖꯤꯛꯀꯥꯟꯗꯤ ꯂꯥꯏꯔꯤꯛ ꯇꯝꯕꯗꯤ ꯑꯗꯨꯝ ꯄꯨꯡ ꯂꯣꯏ ꯂꯣꯏꯁꯤꯟꯈ꯭ꯔꯕꯣ ꯀꯃꯥꯏ ꯀꯃꯥꯏꯅ ꯇꯧꯈꯒꯦ
ꯂꯥꯏꯔꯤꯛ ꯇꯝꯕꯗꯤ ꯂꯣꯏꯁꯤꯟꯈ꯭ꯔꯦ ꯑꯗꯨꯕꯨ ꯍꯧꯖꯤꯛ ꯗꯤꯄ꯭ꯂꯣꯃꯥ ꯑꯃ ꯇꯧꯔꯤ ꯂꯣꯏꯗ꯭ꯔꯤ
ꯑꯣ ꯗꯤꯄ꯭ꯂꯣꯃꯥꯁꯦ ꯍꯥꯏꯗꯤ ꯀꯔꯤ ꯀꯃꯥꯏꯅ ꯇꯧꯕꯅꯣ ꯍꯥꯏꯗꯤ ꯗꯤꯄ꯭ꯂꯣꯃꯥ ꯍꯥꯏ ꯇꯥꯔꯒꯁꯨ ꯃꯈꯜ ꯃꯈꯜ ꯃꯌꯥꯝ ꯑꯃ ꯄ꯭ꯔꯣꯁꯦꯁ ꯃꯌꯥꯝ ꯁꯥꯡꯗꯣꯛꯑ ꯂꯩꯗꯅꯀꯣ ꯍꯥꯏꯗꯤ ꯏꯁꯝ ꯁꯝꯅ ꯀꯝꯄ꯭ꯌꯨꯇꯔ ꯇꯝꯕꯒꯤ ꯗꯤꯄ꯭ꯂꯣꯃꯥ ꯑꯗꯒꯤ ꯋꯥꯟ ꯏꯌꯥꯔ ꯀꯣꯔ꯭ꯔꯣꯁ ꯑꯗꯒꯤ ꯃꯁꯤꯡ ꯃꯌꯥꯝ ꯑꯃ ꯂꯩ ꯑꯗꯣ ꯑꯗꯨꯗꯩꯗꯨꯗ ꯍꯥꯏꯇꯥꯔꯦ ꯀꯔꯝꯕ ꯃꯑꯣꯡꯒꯤ ꯀꯔꯝꯕ ꯃꯈꯜꯒꯤ ꯗꯤꯄ꯭ꯂꯣꯃꯥ ꯑꯣꯏꯗꯣꯏꯅꯣ
ꯑꯩꯒꯤꯁꯦ ꯁꯨꯝ ꯃꯇꯝ ꯂꯦꯟꯕ ꯑꯣꯏꯅ ꯇꯧꯕꯅꯤꯗ
ꯑꯣ ꯄꯩꯁꯥꯗꯤ ꯀꯌꯥꯃꯨꯛ ꯆꯥꯎꯔꯥꯛꯅ ꯁꯨꯝ ꯆꯪꯗꯦ ꯄꯩꯁꯥ ꯐ꯭ꯔꯤꯗ ꯍꯧꯖꯤꯛꯀꯥꯟꯗꯤ ꯍꯥꯏꯗꯤ ꯁꯔꯀꯥꯔꯒꯤ ꯏꯁꯀꯤꯝ ꯌꯥꯝ ꯂꯩꯗꯅ ꯏꯁꯀꯤꯝ ꯃꯌꯥꯝ ꯀꯥꯏꯊꯣꯔꯛꯏꯗꯅꯀꯣ ꯄꯤ ꯑꯦꯝ ꯋꯥꯏ ꯖꯤ ꯀꯥꯏꯅꯕ ꯑꯗꯨ ꯃꯣꯏꯒꯤ ꯐ꯭ꯔꯤ ꯏꯁꯀꯤꯝꯗꯒ ꯇꯧꯕ ꯂꯦꯝꯅꯕ ꯈꯨꯠꯊꯥꯡꯗ ꯍꯥꯏ ꯍꯥꯏꯔꯦ ꯂꯩꯖꯗꯕ ꯍꯧꯖꯤꯛꯀꯥꯟꯗꯤ ꯔꯤꯂꯤꯞ ꯀꯦꯝꯗꯨꯁꯨ ꯂꯥꯟꯁꯨ ꯂꯩꯕꯅꯤꯅ ꯔꯤꯂꯤꯞ ꯀꯦꯝꯒꯤ ꯏꯃꯨꯡ ꯃꯅꯨꯡꯈꯩꯗ ꯍꯥꯏꯇꯥꯔꯦ ꯂꯦꯝꯅ ꯐ꯭ꯔꯤꯗꯒ ꯄꯤꯕ ꯈꯣꯠꯄ ꯄ꯭ꯔꯣꯁꯦꯁ ꯏꯁꯀꯤꯝ ꯃꯌꯥꯝ ꯂꯩ ꯑꯗꯣ ꯁꯤꯒꯨꯝꯕ ꯃꯑꯣꯡꯒꯤ ꯏꯁꯀꯤꯝꯒꯨꯝꯕ ꯑꯣꯏꯗꯣꯏꯔꯥ ꯀꯃꯥꯏꯅ ꯇꯧꯕ ꯃꯑꯣꯡꯅꯣ
ꯑꯗꯨꯒꯨꯝꯕꯒꯤ ꯃꯑꯣꯡꯗꯤ ꯅꯠꯇꯦꯗ ꯑꯩꯈꯣꯏꯅ ꯄꯩꯁꯥ ꯄꯨꯊꯣꯛꯆꯔꯒ ꯑꯗꯨꯝ ꯇꯧꯕꯅꯦ ꯑꯗꯣ ꯔꯤꯂꯤꯐ ꯀ ꯍꯥꯏꯔꯒꯦ ꯁꯤ ꯔꯤꯂꯤꯐ ꯀꯦꯝꯗ ꯂꯩꯕ ꯃꯤꯁꯤꯡꯁꯦ ꯑꯥ ꯈꯔꯗꯤ ꯋꯥꯕ ꯃꯥꯜꯂꯦ ꯑꯩꯈꯣꯏꯅ ꯁꯨꯝ ꯎꯕ ꯃꯇꯝꯗ
ꯍꯣꯏ ꯑꯁ ꯌꯥꯝ ꯊꯤꯅ ꯋꯥꯔꯕ ꯄꯣꯠꯅꯤꯗꯣ ꯃꯣꯏꯁꯦ ꯍꯥꯏꯗꯤ ꯑꯁꯦꯡꯕ ꯃꯌꯨꯝꯁꯦ ꯊꯥꯗꯣꯛꯑꯒ ꯍꯧꯖꯤꯛ ꯃꯌꯥꯝ ꯀꯩꯅꯣ ꯇꯧꯕ ꯍꯥꯏꯗꯤ ꯌꯨꯝ ꯌꯨꯝꯃꯛ ꯅꯨꯡꯉꯥꯏꯕ ꯂꯩꯕ ꯅꯠꯇꯦꯕ ꯏꯁꯝ ꯁꯝꯅ ꯑꯩꯈꯣꯏꯅ ꯃꯤꯒꯤ ꯃꯌꯨꯝ ꯑꯃꯗ ꯆꯠꯂꯒ ꯍꯦꯛ ꯌꯨꯝꯗ ꯇꯧꯕ ꯃꯑꯣꯡ ꯃꯇꯣ ꯑꯗꯨꯃꯥꯏꯅ ꯀꯁꯤ ꯇꯧꯕ ꯌꯥꯗꯦꯗꯅꯀꯣ ꯑꯗꯨꯗꯨꯅ ꯀꯔꯤ ꯍꯥꯏꯅꯤ ꯑꯗꯨꯝ ꯈꯔꯗꯤ ꯅꯨꯡꯉꯥꯏ ꯐꯥꯠꯄꯗꯤ ꯑꯗꯨꯝ ꯋꯥꯠꯇꯦ ꯋꯥꯠꯅꯤ
ꯎꯝ ꯌꯨꯝ ꯍꯥꯏꯔꯒ ꯍꯧꯖꯤꯛꯀꯥꯟ ꯌꯨꯝ ꯁꯥꯕꯒꯤ ꯃꯤ ꯑ ꯃꯍꯥꯖꯤꯤꯡ ꯌꯥꯝꯅ ꯎꯝ ꯁꯨꯕ ꯅꯣꯝꯕ ꯁꯨꯕ ꯅꯣꯝꯕꯁꯤꯡꯗ ꯌꯥꯝꯅ ꯇꯝꯗꯕ ꯑꯣꯏꯔꯛꯑꯦ ꯑꯗꯨꯗ ꯀꯅ ꯍꯥꯏ ꯁꯤꯡꯁꯦ ꯌꯥꯝꯅ ꯃꯌꯨꯝꯒꯤ ꯀꯂꯔ ꯇꯧꯕ ꯑꯗꯨꯒ ꯄꯨ ꯇꯤꯟ ꯀꯛꯄ ꯈꯣꯠꯄꯁꯤꯡ ꯌꯥꯝꯅ ꯆꯠꯄ ꯊꯦꯡꯅꯩꯌꯦ
ꯍꯣꯏ ꯑꯁ ꯍꯧꯖꯤꯛꯀꯥꯟ ꯌꯨꯠꯀꯤꯁꯦ ꯍꯥꯏꯗꯤ ꯇꯁꯦꯡꯅ ꯁꯔꯀꯥꯔꯒꯤ ꯊꯕꯛ ꯈꯛꯇꯪ ꯉꯥꯏꯕꯒꯤ ꯃꯍꯨꯠꯇ ꯍꯥꯏꯇꯥꯔꯦ ꯑꯩꯅ ꯁꯨꯝ ꯌꯨꯠ ꯑꯃ ꯑꯣꯏꯅ ꯍꯥꯏ ꯇꯥꯔꯦ ꯇꯧꯍꯟꯅꯤꯡꯕ ꯈꯪꯍꯟꯅꯤꯡꯕ ꯊꯕꯛ ꯍꯥꯏ ꯇꯥꯔꯦ ꯑꯦꯠꯚꯥꯏꯁ ꯑꯣꯏꯅ ꯑꯩꯒꯤ ꯑꯣꯏꯕ ꯄꯣꯠꯇꯗꯤ ꯌꯥꯔꯤꯉꯩ ꯇꯟꯗꯕꯀꯣ ꯅꯪꯅꯁꯨ ꯍꯥꯏꯔꯛꯦ ꯇꯟꯗꯕꯁꯤꯅ ꯈ꯭ꯋꯥꯏꯗꯒꯤ ꯕꯦꯁꯅꯦꯕ ꯍꯦꯛ ꯇꯟꯕꯁꯨ ꯍꯧ ꯇꯥꯔꯒꯗꯤ ꯍꯤꯔꯝ ꯈꯨꯗꯤꯡꯃꯛꯇ ꯁꯛꯁꯦꯁ ꯑꯝꯇ ꯑꯣꯏꯔꯨꯗꯣꯏꯅꯤ ꯑꯗꯨꯅ ꯇꯟꯗꯕ ꯊꯕꯛ ꯇꯧꯕ ꯍꯥꯏꯗꯤ ꯍꯧꯖꯤꯛꯀꯥꯟ ꯑꯌꯥꯝꯕ ꯑꯩꯈꯣꯏꯅ ꯀꯩꯅꯣ ꯇꯧꯔꯤꯁꯦ ꯏꯀꯥꯏꯕꯁꯦ ꯏꯀꯥꯏꯕꯁꯤꯗꯤ ꯑꯣꯏꯔꯒ ꯊꯕꯛ ꯁ ꯆꯠꯄ ꯇꯜꯂꯛꯄ ꯃꯌꯥꯝ ꯑꯃꯗ ꯁꯨꯔꯛꯄꯅꯤꯅ ꯁꯤꯗꯒꯤꯁꯨ ꯃꯦꯟ ꯀꯣꯁ ꯑꯣꯏꯔꯛꯑꯦꯕ ꯑꯗꯨꯅ ꯑꯗꯨꯝ ꯆꯠꯄꯗꯤ ꯑꯗꯨꯝ ꯆꯠꯂꯦ ꯄꯩꯁꯥ ꯌꯥꯝ ꯇꯥꯟꯕꯅꯦ ꯍꯣꯏ ꯃꯤꯒꯤ ꯃꯈꯥꯗ ꯆꯠꯄ ꯈꯣꯠꯄ ꯍꯧꯔꯛꯄꯒꯤꯗꯤ ꯃꯤ ꯃꯈꯥꯗ ꯂꯣꯏ ꯆꯠꯅꯕ ꯉꯥꯛꯇꯅꯤ ꯑꯗꯣ ꯍꯌꯦꯡ ꯍꯩꯔꯕ ꯃꯇꯨꯡꯗꯗꯤ ꯍꯥꯏꯇꯥꯔꯦ ꯂꯥꯏꯛ ꯏꯁꯥꯅ ꯑꯗꯨꯝ ꯑꯣꯗꯔꯗꯨ ꯂꯧꯔꯒ ꯈꯣꯠꯂꯒ ꯑꯗꯨꯝ ꯁꯥꯖꯔꯁꯨ ꯀꯔꯤꯝ ꯀꯥꯏꯗꯦ ꯁꯥꯕꯗꯣ ꯍꯌꯦꯡ ꯄꯩꯁꯥ ꯃꯌꯥꯝ ꯃꯌꯥꯝ ꯐꯪꯗꯣꯏꯅꯦꯕ ꯑꯍꯥꯟꯕꯒꯤꯗꯤ ꯑꯩꯈꯣꯏꯁꯨ ꯂꯥꯏꯔꯤꯛ ꯇꯝꯃꯤ ꯇꯝꯕ ꯁꯨꯃꯥꯏꯅ ꯊꯕꯛꯇꯨꯗꯁꯨ ꯐꯖꯅ ꯍꯩꯔꯒ ꯇꯧ ꯇꯥꯔꯒꯗꯤ ꯍꯌꯦꯡ ꯏꯁꯥ ꯏꯔꯣꯝꯗꯣꯝ ꯄꯩꯁꯥ ꯌꯥꯝꯅ ꯊꯣꯛꯄ ꯌꯥꯕ ꯖꯥꯠꯅꯤ ꯍꯥꯏꯗꯤ ꯂꯅꯥꯏ ꯁꯔꯀꯥꯔꯒꯤ ꯊꯕꯛ ꯑꯃ ꯇꯧꯕꯗꯒꯤ ꯍꯦꯟꯅ ꯁꯤꯅ ꯍꯦꯟꯅ ꯊꯕꯛ ꯄꯩꯁꯥ ꯐꯪꯕ ꯍꯦꯜꯂꯤꯅꯦꯕ ꯍꯣꯏ ꯏꯖꯠꯇꯕꯨꯗꯤ ꯃꯣꯏꯅ ꯑꯗꯨ ꯇꯧꯋꯤ ꯑꯩꯈꯣꯏꯅ ꯁꯨꯃꯥꯏꯅ ꯅꯨꯡꯁꯥ ꯃꯔꯛꯇ ꯊꯕꯛ ꯁꯨꯏ ꯈꯣꯠꯂꯤ ꯍꯦꯛ ꯃꯤꯠꯌꯦꯡ ꯇꯣꯉꯥꯟꯕ ꯇꯣꯉꯥꯟꯕꯕꯨꯗꯤ ꯊꯝꯕ ꯑꯗꯣ ꯊꯝꯖ ꯇꯥꯔꯒꯁꯨ ꯄꯩꯁꯥꯒꯤꯗꯤ ꯑꯃꯔꯣꯝꯗꯅ ꯗ꯭ꯔꯦꯁ ꯅꯥꯟꯅ ꯊꯕꯛ ꯆꯠꯄꯅꯤ ꯑꯃꯅ ꯆꯃꯣꯠ ꯈꯤꯇꯪ ꯆꯃꯣꯠ ꯆꯅꯥꯏꯅꯔꯦ ꯍꯥꯏꯇꯥꯔꯦ ꯑꯗꯨꯃꯛꯅ ꯍꯟꯊꯅ ꯈꯟꯕꯤꯗ ꯅꯠꯇꯕ ꯄꯩꯁꯥ ꯐꯪꯕꯗ ꯄꯩꯁꯥꯒꯤ ꯚꯦꯂꯨꯗꯨ ꯌꯦꯡꯍꯧ ꯇꯥꯔꯒꯗꯤ ꯁꯣꯝ ꯅꯥꯀꯟꯒꯤ ꯅꯣꯡꯃꯒꯤ ꯊꯕꯛ ꯁꯨꯕꯗ ꯅꯅ ꯍꯦꯜꯂꯛꯑꯦ ꯁꯤꯅꯤꯗ
ꯍꯣꯏ ꯑꯩꯈꯣꯏ ꯁꯔꯀꯥꯔꯒꯤ ꯊꯕꯛ ꯇꯣꯂꯣꯞ ꯆꯥꯕ ꯇꯧꯕ ꯇꯗꯒꯤꯕꯨꯗꯤ ꯏꯁꯥꯅ ꯏꯁꯥ ꯊꯕꯛ ꯄꯤꯖꯔꯒ ꯇꯧꯕꯁꯦ ꯁꯤꯁꯤꯅꯗꯤ ꯍꯥꯏꯗꯤ ꯏꯟꯀꯝꯁꯦ ꯌꯥꯝꯅ ꯂꯥꯛꯄ ꯍꯦꯜꯂꯦꯕ
ꯑꯣ
ꯍꯥꯏ ꯗꯤ ꯅꯣꯡꯃꯗ ꯑꯩꯈꯣꯏꯒꯤ ꯁꯇ꯭ꯔꯤꯠ ꯐꯨꯗ ꯏꯁꯇ꯭ꯔꯤꯠ ꯐꯨꯗ ꯐꯝꯕ ꯃꯤꯁꯤꯡꯁꯤꯅ ꯌꯣꯜꯂꯤꯁꯤꯗꯤ ꯑꯗꯨꯛꯀꯤ ꯃꯇꯤꯛ ꯅꯣꯡꯃꯗ ꯂꯤꯁꯤꯡ ꯑꯦꯛꯖꯥꯝꯄꯜ ꯑꯣꯏꯅ ꯍꯥꯏꯕꯗ ꯂꯤꯁꯤꯡ ꯑꯅꯤ ꯂꯥꯛꯏꯦ ꯍꯥꯏꯔꯣꯅꯦ ꯊꯥꯗꯗꯤ ꯂꯤꯁꯤꯡ ꯀꯌꯥꯅꯣ ꯊꯥꯗꯗꯤ ꯌꯥꯝ ꯌꯥꯝꯈ꯭ꯔꯦꯕ
ꯌꯥ
ꯑꯩꯈꯣꯏꯅ ꯁꯨꯝ ꯄꯤꯛꯅ ꯄꯥꯕ ꯋꯥꯅꯤ ꯂꯤꯁꯤꯡ ꯑꯅꯤ ꯍꯥꯏꯁꯦ ꯁꯤꯗꯒꯤ ꯍꯦꯟꯅ ꯃꯌꯥꯝꯅ ꯌꯣꯜꯂꯤꯁꯦ ꯂꯤꯁꯤꯡ ꯇꯔꯥ ꯌꯣꯟꯕ ꯌꯥꯎꯏ ꯀꯨꯟ ꯌꯣꯟꯕ ꯌꯥꯎꯏꯤ ꯃꯥ ꯃꯥꯅ ꯇꯧꯔꯤꯕ ꯇꯧꯔꯤ ꯇꯧꯔꯤꯕ ꯊꯕꯛꯇꯨꯒꯤ ꯃꯈꯥꯕꯨꯗꯤ ꯄ ꯂꯩꯦꯕꯀꯣ ꯑꯗꯣ ꯍꯧꯖꯤꯛ ꯍꯧꯖꯤꯀꯥꯟꯗꯤ ꯃꯅꯤꯄꯨꯔꯗ ꯂꯩꯕ ꯃꯤꯁꯤꯡꯁꯨ ꯎꯝ ꯃꯤꯒꯣꯟ ꯍ ꯗꯅ ꯌꯦꯡꯕ ꯍꯥꯏꯕꯁꯤꯁꯨ ꯆꯥꯎꯈꯠꯂꯛꯄꯩ ꯃꯇꯨꯡ ꯏꯟꯅ ꯀꯩꯁꯨ ꯇꯧꯅꯗ꯭ꯔꯦꯕ ꯃꯥꯅ ꯃꯥꯅ ꯁꯨꯕꯅꯦ ꯍꯥꯏꯗꯤ ꯃꯤꯒꯤ ꯄꯣꯠ ꯍꯨꯔꯥꯟꯕ ꯅꯠꯇꯦ ꯑꯗꯨꯃꯥꯏꯅ ꯄꯨꯛꯅꯤꯡ ꯑꯣꯏꯅ ꯊꯧꯒꯠꯅꯔꯦ ꯍꯥꯏꯇꯥꯔꯦ ꯁꯤ ꯒꯨꯝꯕꯒꯤ ꯋꯥꯈꯜ ꯂꯥꯛꯄꯁꯤꯁꯨ ꯌꯥꯝꯅ ꯐꯩ ꯍꯥꯏꯅ ꯂꯧꯋꯦ ꯃꯤꯁꯤꯡꯁꯦ ꯍꯥꯏꯗꯤ ꯆꯥꯎꯈꯠꯄꯒꯤ ꯃꯉꯥꯟꯜ ꯦ ꯍꯦꯟꯅ ꯍꯦꯟꯅ ꯎꯕ ꯄꯣꯏꯔꯕꯅꯤꯅꯅꯦ
ꯍꯣꯏ
ꯏꯁꯥꯅ ꯏꯁꯥ ꯊꯕꯛ ꯄꯤꯖꯕꯁꯤꯅ ꯈ꯭ꯋꯥꯏꯗꯒꯤꯗꯤ ꯍꯦꯟꯅ ꯐꯩ ꯃꯔꯝꯗꯤ ꯃꯤꯒꯤ ꯃꯈꯥꯗꯁꯨ ꯂꯩꯔꯔꯣꯏ ꯑꯩꯅ ꯉꯁꯤ ꯁꯨꯒꯦ ꯍꯥꯏꯔꯁꯨ ꯁꯨꯕ ꯌꯥꯏ ꯂꯦꯞꯀꯦ ꯍꯥꯏꯔꯁꯨ ꯂꯦꯞꯄ ꯌꯥꯏ ꯉꯁꯤꯗꯤ ꯀꯣꯏꯕ ꯆꯠ ꯊꯣꯛꯒꯦ ꯍꯥꯏꯔꯁꯨ ꯌꯥꯏ ꯑꯃꯔꯣꯝꯗꯗꯤ ꯁꯤꯅꯗꯤ ꯌꯥꯝꯅꯗꯤ ꯍꯦꯜꯂꯦ ꯐꯕ ꯑꯩꯈꯣꯏꯅ ꯑꯣꯐꯤꯁ ꯆꯠꯄ ꯍꯥꯏꯌꯣ ꯑꯃ ꯍꯥꯏꯌꯣ ꯍꯥꯏꯗꯤ ꯑꯗꯨꯝ ꯃꯇꯝ ꯑꯃ ꯅꯥꯏꯗꯣꯔꯤꯕꯅꯤ ꯑꯗꯨꯒ ꯄꯥꯔꯃꯤꯁꯟ ꯑꯃꯨꯛ ꯂꯧꯗꯧꯔꯤꯕ ꯂꯦꯞꯀꯦ ꯍꯥꯏꯔꯁꯨ ꯇꯉꯥꯏ ꯐꯗꯅ ꯑꯅꯥ ꯑꯌꯦꯛꯀꯤ ꯂꯦꯞꯄ ꯅꯠꯇꯅ ꯑꯗꯒꯤ ꯃꯥꯒꯤ ꯂꯦꯞꯄꯒꯤ ꯃꯇꯝ ꯁꯤꯅꯤ ꯍꯥꯏꯕ ꯆꯍꯤꯒꯤ ꯃꯅꯨꯡꯗ ꯁꯤ ꯂꯧꯒꯗꯕꯅꯤ ꯍꯥꯏꯕ ꯃꯇꯝ ꯑꯃꯁꯨ ꯂꯩꯕꯅꯤꯅ ꯏꯁꯥꯅ ꯏꯁꯥ ꯊꯕꯛ ꯄꯤꯖꯕꯅꯤꯅꯗꯤ ꯈ꯭ꯋꯥꯏꯗꯒꯤ ꯍꯦꯟꯅ ꯐꯩ ꯉꯝꯃꯕꯗꯤ
ꯇ ꯃꯣꯏꯅꯤꯗ ꯄꯩꯁꯥ ꯈꯔ ꯂꯩꯔꯅꯤꯅꯦ ꯏꯁꯥꯒꯤ ꯇꯣꯉꯥꯟꯕ ꯐꯥꯕ ꯑꯃꯅꯤ ꯈꯪꯗꯦ ꯑꯃꯅꯤ ꯈꯪꯗꯦ ꯇꯦꯛ ꯇꯦꯛ ꯃꯤꯒꯤ ꯃꯈꯥꯗ ꯊꯕꯛ ꯇꯧꯕꯁꯦ ꯑꯁ
ꯀꯔꯝꯕ ꯍꯦꯟꯅ ꯄꯥꯝꯕꯤꯒꯦ
ꯄꯥꯝꯕꯒꯤꯁꯤꯦ ꯏꯁꯥꯒꯤ ꯐꯥꯝ ꯑꯃ ꯇꯧꯔꯒ ꯑꯗꯨꯝ ꯉꯥ ꯈꯔ ꯌꯣꯛꯑꯒ ꯍꯪꯒꯣꯜ ꯈꯔ ꯀꯣꯏꯔꯒ ꯑꯗꯨꯃꯥꯏꯅ ꯏꯪꯅ ꯆꯤꯅ ꯂꯩꯕꯁꯤꯅ ꯍꯅ ꯄꯥꯝꯃꯦ ꯁꯣꯝꯗꯤ ꯄꯥꯝꯕꯤꯗꯕ꯭ꯔꯣ ꯎ
ꯑꯩꯒꯤꯗꯃꯛꯁꯨ ꯏꯁꯥꯅ ꯏꯁꯥ ꯊꯕꯛ ꯄꯤꯖꯕꯁꯤꯅ ꯍꯦꯟꯅꯗꯤ ꯄꯥꯝꯃꯤ ꯑꯩꯒꯤ ꯄꯥꯝꯖꯕ ꯑꯩꯒꯤ ꯋꯥꯈꯜꯂꯣꯟ ꯍꯥꯏ ꯇꯥꯔꯗꯤ
ꯎꯝ ꯆꯥꯛ ꯏꯁꯤꯡꯗꯤ ꯀꯃꯥꯏ ꯀꯃꯥꯏꯅ ꯇꯧꯔꯒꯦ ꯆꯥꯔꯕ꯭ꯔꯣ ꯅꯠꯇ꯭ꯔꯒꯅ ꯆꯥꯗ꯭ꯔꯤꯕ꯭ꯔꯣ
ꯉꯁꯤꯒꯤ ꯑꯣꯏꯅꯗꯤ ꯆꯥꯗ꯭ꯔꯤ ꯑꯩꯈꯣꯏ ꯏꯃꯥꯅ ꯀꯟꯅ ꯊꯣꯡꯍꯧꯔꯤ
ꯀꯔꯤ ꯌꯦꯟꯁꯥꯡ ꯊꯣꯡꯗꯨꯏꯅꯣ
ꯊꯧꯒ꯭ꯔꯤ ꯑꯃꯒ ꯀꯥꯡꯒꯧ ꯑꯃꯒ ꯍꯧꯖꯤꯛ ꯃꯇꯝꯒꯤ ꯏꯟꯖꯥꯡ ꯍꯥꯏꯇꯥꯔꯦ
ꯑꯣ ꯀꯥꯡꯒꯧꯁꯦ ꯀꯔꯝ ꯀꯔꯝꯕ ꯃꯅꯥ ꯃꯁꯤꯡ ꯀꯩꯅꯣ ꯇꯧꯔꯤꯅꯣ ꯍꯥꯏꯕꯗꯤ ꯏꯁꯝ ꯁꯝꯅ ꯍꯧꯖꯤꯛꯀꯥꯟꯗꯤ ꯃꯌꯥꯝ ꯊꯣꯛꯏꯗꯅꯀꯣ ꯀꯥꯡꯒꯧ ꯃꯈꯜ ꯍꯥꯏꯔꯒ ꯍꯦꯛꯇ ꯑꯃꯒ ꯑꯃꯒ ꯀꯥꯡꯒꯧꯕꯕꯨꯗꯤ ꯃꯃꯤꯡꯗꯨꯗꯤ ꯆꯞ ꯃꯥꯟꯅ ꯄꯨꯟꯕ ꯑꯗꯨ ꯃꯊꯦꯜ ꯃꯗꯨꯗ ꯍꯥꯞ ꯄꯤꯕ ꯏꯟꯒ꯭ꯔꯤꯗꯤꯌꯦꯟ ꯒꯩꯗꯤ ꯈꯦꯠꯅꯩꯅ
ꯑꯩꯈꯣꯏꯒꯤꯁꯦ ꯍꯋꯥꯏ ꯃꯪꯒꯟꯒ ꯈꯥꯃꯦꯟ ꯕꯥꯔꯥꯃꯥꯁꯤꯀꯥ ꯍꯥꯏꯕꯗꯨꯒ ꯈꯖꯤꯡ ꯈꯔ ꯊꯥꯛꯆꯤꯜꯂꯒ ꯅꯨꯡꯁꯤ ꯍꯤꯗꯥꯛꯀ ꯉꯧꯕ ꯀꯥꯡꯒꯧꯗꯣ ꯑꯣꯏꯗꯣꯏꯅꯤ
ꯑꯣ ꯑꯗꯨꯁꯨ ꯑꯗꯨꯝ ꯍꯥꯎꯕꯅꯦ ꯆꯥꯕ ꯆꯥꯒꯤꯗꯕ ꯀꯨꯏꯔꯦ ꯑꯩꯈꯣꯏꯁꯨ ꯍꯥꯟꯅ ꯑꯩꯈꯣꯏꯒꯤ ꯃꯥꯅ ꯌꯥꯝꯅ ꯊꯣꯡꯉꯝꯕꯅꯦ ꯍꯧꯖꯤꯛꯀꯥꯟꯗꯤ ꯑꯌꯥꯝꯕꯅ ꯂꯣꯏꯅꯃꯛ ꯂꯩꯔ ꯆꯥꯔꯦ ꯑꯗꯒꯤ ꯍꯤꯡꯒꯣꯜꯗꯨ ꯂꯩꯇꯕꯅꯤꯅ ꯎꯕꯝꯗꯨ ꯂꯩꯇ꯭ꯔꯦ ꯍꯥꯟꯅꯗꯤ ꯑꯩꯈꯣꯏꯅ ꯄꯤꯛꯂꯤꯉꯩ ꯃꯇꯝꯗꯗꯤ ꯍꯤꯡꯒꯣꯜꯁꯨ ꯂꯩꯔꯝꯃꯦ ꯂꯩꯔꯝꯕꯅꯤꯅ ꯍꯤꯡꯒꯣꯜꯗꯒꯤ ꯑꯗꯨꯝ ꯍꯦꯛꯑꯦ ꯍꯦꯛꯑꯒ ꯑꯗꯨꯝ ꯆꯥꯕꯅꯦ ꯍꯧꯖꯤꯛꯀꯥꯟꯗꯤ ꯍꯤꯡꯒꯣꯜꯁꯨ ꯂꯩꯇ꯭ꯔꯦ ꯂꯩꯇ꯭ꯔꯝꯅꯤꯅ ꯂꯩꯔꯒ ꯆꯥꯔꯦ ꯂꯩꯔ ꯆꯥꯔꯕꯅꯤꯅ ꯌꯥꯝꯅ ꯋꯥꯔꯦꯗ ꯏꯟꯖꯥꯡ ꯅꯥꯄꯤ ꯃꯅꯥ ꯃꯁꯤꯡ ꯄꯥꯛ ꯄꯥꯛꯅ ꯆꯥꯗ꯭ꯔꯦ
ꯎꯝ ꯍꯤꯡ ꯎꯝ ꯏꯟꯖꯥꯡ ꯅꯣꯡꯃꯒꯤ ꯏꯟꯖꯥꯡ ꯂꯩꯕꯁꯤꯁꯨ ꯄꯩꯁꯥ ꯌꯥꯝ ꯆꯪꯉꯦ ꯇꯧꯔꯤꯖꯦ ꯄꯩꯁꯥꯕꯨ ꯆꯨꯝꯅꯒꯤ ꯄꯩꯁꯥ ꯅꯠꯇꯦ ꯅꯣꯡꯃꯗ ꯑꯌꯨꯛꯀꯤ ꯆꯥꯅꯕ ꯑꯃ ꯍꯣꯠꯅꯕꯗ ꯂꯨꯄꯥ ꯆꯥꯝꯃ ꯆꯅꯤ ꯑꯗꯨꯗꯤ ꯀꯩꯁꯨ ꯅꯠꯇꯦꯕ ꯑꯩꯗꯤ ꯍꯤꯡꯒꯣꯜ ꯂꯩꯔꯠ ꯑꯗꯨ ꯌꯧꯅꯗꯤ ꯆꯪꯉꯣꯏꯗꯕꯅꯦꯕ ꯗꯣ ꯍꯤꯡꯒꯣꯜ ꯂꯩꯠ ꯇꯕꯅꯤꯅ ꯂꯩꯕ ꯂꯩꯕꯒꯤ ꯁꯔꯨꯛ ꯉꯥꯛꯇ ꯑꯣꯏꯕꯁꯤꯁꯨ ꯕꯦꯔꯥꯅꯤ ꯑꯗꯨꯒ ꯄꯩꯁꯥ